ꯍꯜꯂꯣ
ꯀꯩꯗꯧꯔꯝꯃꯤꯅꯣ
ꯁꯨꯝ ꯂꯩꯔꯝꯃꯤꯅꯦ ꯐꯤ ꯁꯥꯕ꯭ꯔꯣ
ꯐꯤ ꯁꯥꯔꯝꯕꯅꯦ ꯉꯍꯥꯛ
ꯀꯩꯀꯩ ꯐꯤ ꯁꯥꯔꯤꯒꯦ ꯍꯨꯖꯤꯛꯄꯣ
ꯑꯩꯕꯨꯗꯤ ꯄꯣꯂꯤꯁꯇꯥꯔ ꯁꯥꯔꯤꯌꯦ
ꯑꯣ ꯀꯩ ꯃꯆꯨꯗ ꯁꯥꯏ
ꯀꯩꯅꯣꯗ ꯄꯤꯡꯗ ꯌꯦꯜꯂꯣꯅ ꯃꯄꯥꯟ ꯆꯠꯄ
ꯑꯣ ꯃꯄꯥꯟ ꯑꯣ ꯄꯥ ꯄꯥ ꯀꯩꯅꯣ ꯁꯥꯗꯥꯗꯤ ꯀꯌꯥ ꯀꯌꯥ ꯄꯤꯔꯤꯒꯦ ꯍꯧꯖꯤꯛ ꯄꯣꯂꯤꯁꯇꯔꯁꯤꯅ ꯀꯌꯥ ꯄꯤꯔꯤ
ꯄꯣꯂꯤꯁꯇꯔꯁꯦ ꯆꯅꯤꯒ ꯀꯨꯟꯁꯨ ꯊꯥꯏ ꯆꯅꯤꯒ ꯇꯔꯥꯁꯨ ꯊꯥꯕꯅꯦ
ꯑꯥ ꯋꯥꯟ ꯄ꯭ꯂꯥꯏ ꯁꯗꯥꯁꯤꯅ ꯀꯌꯥ ꯄꯤꯔꯤꯕ
ꯋꯥꯟ ꯄ꯭ꯂꯥꯏꯗꯤ ꯆꯥꯅꯤꯒ ꯀꯨꯟꯊ꯭ꯔꯥ ꯆꯅꯤ ꯀꯨꯟꯊ꯭ꯔꯥ ꯅꯠꯇ꯭ꯔꯒ ꯆꯅꯤ ꯀꯨꯟꯃꯉꯥ ꯁꯨꯃꯥꯏꯅ ꯊꯥꯕ
ꯑꯃꯅ ꯆꯅꯤ ꯀꯨꯟ ꯄꯤꯕ
ꯀꯣꯟꯗ ꯁꯥꯕꯅꯤꯗ
ꯃꯦꯆꯤꯟ ꯀꯣꯟꯗ ꯁꯥꯕꯁꯤꯗꯤ ꯂꯨꯄꯥ ꯇꯔꯥ ꯈꯛꯇ ꯈꯦꯠꯅꯕ꯭ꯔꯥꯕ ꯑꯥ ꯂꯨꯄꯥ ꯇꯔꯥ ꯈꯛꯇ ꯈꯦꯠꯅꯕ꯭ꯔꯕ
ꯎꯝ ꯑꯗꯨꯏ ꯅꯠꯇꯦ ꯂꯪꯗꯨꯒꯤꯅꯦ ꯑꯃ ꯑꯃꯅꯦ ꯄꯣꯁꯇꯔ ꯑꯣꯏꯒꯤ ꯕꯥ ꯑꯃꯅ ꯋꯥꯟ ꯄ꯭ꯂꯥꯏ ꯑꯣꯏꯕꯒꯤꯅꯦꯕ ꯃꯦꯆꯤꯟ ꯀꯣꯟꯒꯤ ꯑꯗꯒꯤ ꯎꯗ ꯁꯥꯕꯒꯤ ꯑꯗꯨꯒꯤ ꯅꯠꯇꯦꯕ
ꯑꯣ ꯃꯦꯆꯤꯟ ꯀꯣꯟꯗ ꯁꯥꯕꯗꯤ ꯂꯨꯄꯥ ꯇꯔꯥ ꯇꯔꯥ ꯈꯛꯇ ꯈꯦꯠꯅꯩꯑꯦꯕ
ꯑꯥ ꯍꯣꯏ ꯃꯦꯆꯤꯟ ꯀꯣꯟꯗ ꯁꯥꯕꯩ ꯑꯣꯏꯗꯣꯏꯔꯥꯗꯤ ꯈꯪꯗꯦ ꯍꯥ
ꯋꯥꯟ ꯄ꯭ꯂꯥꯢꯅ ꯆꯅꯤ ꯀꯨꯟꯊ꯭ꯔꯥ ꯄꯤ ꯍꯥꯏꯕ ꯅꯠꯇ꯭ꯔꯣ ꯃꯦꯆꯤꯟ ꯀꯣꯟꯗ ꯁꯥꯕꯁꯦ
ꯑꯣ ꯄꯤꯌꯦ ꯑꯗꯣ ꯑꯩꯈꯣꯏꯗꯒꯤ ꯂꯧꯕꯗ ꯑꯗꯨꯃꯥꯏꯅ ꯂꯧꯕꯅꯦꯕ ꯂꯂꯣꯟꯕꯤꯅ ꯑꯗꯨꯒ ꯂꯂꯣꯟꯕꯤꯅ ꯕꯖꯥꯔꯗ ꯑꯃꯨꯛ ꯊꯥꯕꯗꯗꯤ ꯃꯣꯏꯗꯤ ꯆꯅꯤꯒ ꯌꯥꯡꯈꯩꯗꯩꯗꯤ ꯇꯥꯔꯔꯣꯏꯕ ꯆꯅꯤꯒ ꯍꯨꯝꯐꯨ ꯍꯨꯝꯗ꯭ꯔꯥ ꯑꯗꯒꯤ ꯃꯔꯐꯨ ꯁꯨꯃꯥꯏꯅ ꯗꯨꯝ ꯊꯥꯒꯤꯗꯣꯏꯅꯦꯕ ꯅꯣꯏ ꯑꯗꯨꯋꯥꯏ ꯐꯤ ꯗ ꯁꯥꯟꯅꯗ꯭ꯔꯣ ꯍꯥ
ꯈꯣꯏ ꯁ꯭ꯥꯏꯗ ꯁꯥꯟꯅꯩꯌꯦ ꯐꯤ ꯍꯥꯏꯗꯤ ꯃꯄꯥꯥꯟ ꯍꯛꯄꯤꯒꯨꯝꯕ ꯀꯩꯒꯨꯝꯕ ꯑꯗꯨꯕꯨꯗꯤ ꯁꯥꯟꯅꯩꯌꯦꯕꯀꯣ
ꯑꯥ ꯃꯄꯥꯟ ꯍꯛꯄꯤ ꯁꯥꯏꯖꯦ ꯑꯥ ꯃꯄꯥꯟ ꯍꯛꯄꯤꯗꯤ ꯀꯌꯥꯗ ꯊꯥꯒꯦ
ꯃꯄꯥꯟ ꯍꯛꯄꯤꯖꯦ ꯍꯧꯖꯤꯛ ꯌꯥꯝꯅ ꯑꯗꯨꯝ ꯇꯥꯡꯉꯕꯅꯦ ꯍꯧꯖꯤꯛꯁꯦ
ꯎꯝ
ꯃꯛꯇꯤ ꯁꯥꯗꯦꯕꯀꯣ ꯑꯗꯣ ꯀꯩꯅꯣ ꯑꯣꯏꯅ ꯃꯄꯥꯥꯟ ꯍꯛꯄꯤꯖꯤꯗꯕꯨ ꯇꯥꯡꯉꯦꯕ ꯍꯧꯖꯤꯛꯀꯥꯟꯗꯤ
ꯎꯝ ꯀꯩꯅꯣ ꯋꯥꯟ ꯄ꯭ꯂꯥꯏꯗ ꯑꯈꯣꯏꯒꯤ ꯎꯝ ꯀꯔꯤ ꯂꯦꯅꯤꯟ ꯑꯗꯒꯤ ꯃꯈꯜ ꯃꯈꯜ ꯂꯪ ꯃꯈꯜ ꯃꯈꯜ ꯃꯌꯥꯝ ꯐꯦꯟꯕ ꯌꯥꯗꯥꯏꯅꯦ
ꯐꯩꯕꯥꯛ ꯃꯈꯜ ꯃꯈꯜ ꯂꯩꯒꯔꯦ
ꯑ ꯋꯥꯟ ꯄ꯭ꯂꯥꯏꯗ ꯑꯗꯨꯝ ꯐꯦꯟꯕ ꯌꯥꯕ ꯅꯠꯇ꯭ꯔꯣ ꯍꯥꯏꯗꯤ ꯋꯥꯟ ꯄ꯭ꯂꯥꯏꯅ ꯃꯌꯨꯡ ꯀꯥꯔꯒ ꯃꯐꯦꯟꯗ ꯑꯗꯨꯝ ꯁꯤꯟꯗꯣꯏ ꯅꯠꯇ꯭ꯔꯣ
ꯍꯣꯏꯕ ꯌꯥꯏꯌꯦ ꯑꯗꯨꯃꯥꯏ ꯁꯤꯟꯅꯗꯣꯏ
ꯆꯤꯟ ꯀꯣꯟꯒꯨꯝꯕꯗꯤ ꯂꯩꯇꯕ꯭ꯔꯣ ꯑꯗ꯭ꯋꯥꯏꯗꯗꯤ ꯁꯥꯟꯅꯗ
ꯃꯦꯆꯤꯟ ꯀꯣꯟꯖꯦ ꯌꯥꯝꯗꯤ ꯁꯥꯟꯅꯗꯦ ꯑ ꯄꯥꯥꯛꯇꯤ ꯁꯥꯟꯅꯗꯦ ꯍꯥꯏꯗꯤ ꯑꯃꯅꯤꯒꯨꯝꯕꯗꯤ ꯁꯥꯟꯅꯩꯌꯦꯕꯀꯣ ꯑꯗꯨꯒ ꯄꯥꯛꯇꯤ ꯁꯥꯟꯅꯒꯟꯗꯦ ꯑꯈꯣꯏ ꯁ꯭ꯋꯥꯏꯗꯗꯤ ꯃꯦꯆꯤꯟ ꯀꯣꯟꯖꯦ
ꯎꯝ ꯃꯦꯆꯤꯟ ꯏꯟ ꯀꯣꯟꯗꯤ ꯁꯥꯕꯗꯤ ꯌꯥꯗ꯭ꯔꯦꯀꯣ ꯎꯒꯤꯅꯦꯕ ꯄꯥꯛ ꯁꯥꯗ꯭ꯔꯤꯀꯣ ꯐꯦꯟꯖꯟꯕꯤꯗꯣ
ꯍꯣ ꯍꯣ ꯍꯣꯏ ꯑꯍꯣ ꯍꯣꯏ
ꯄꯥꯟꯖꯦ ꯑꯈꯣꯏ ꯍꯛꯄꯗꯣ ꯑꯗꯨꯗꯤ ꯌꯥꯔꯔꯣꯏꯕ ꯅꯠꯇ꯭ꯔꯥ ꯑ ꯑꯗꯨꯒ ꯎꯒꯤꯗꯅꯦꯕ ꯃꯄꯥꯥꯟ ꯍꯛꯄꯤ ꯁꯥꯗꯣꯏꯖꯦ
ꯍꯣꯏ
ꯃꯂꯥ ꯎꯝ
ꯃꯥꯅꯦ ꯃꯥꯅꯦ ꯑꯗꯒꯤ ꯍꯥꯏꯗꯤ ꯀꯩꯅꯣꯒꯨꯝꯕ ꯁꯥꯕꯖꯤꯅꯦ ꯑꯩꯅ ꯍꯪꯅꯤꯡꯉꯤꯖꯤꯅ ꯃꯄꯥꯟ ꯅꯥꯏꯕꯒꯨꯝꯕ ꯁꯥꯕꯖꯦ
ꯑꯥ
ꯃꯄꯥꯟꯅꯥꯏꯒꯨꯝꯕ ꯁꯥꯕꯖꯤꯗꯤ ꯃꯦꯆꯤꯟꯗ ꯁꯥꯟꯅꯗꯕ꯭ꯔꯥ
ꯁꯥꯟꯅꯩꯌꯦ ꯃꯄꯥꯟ ꯅꯥꯏꯕꯖꯨ ꯑꯁꯤꯗ ꯂꯣꯏ ꯁꯥꯏ ꯑꯗꯩ ꯎꯒꯤꯖꯨ ꯁꯥꯏ ꯑꯗꯨꯝ ꯃꯦꯆꯤꯟꯗ ꯁꯥꯔꯒꯗꯤ ꯎꯝ ꯅꯣꯡ ꯅꯣꯡꯃꯗ ꯑꯥ ꯕꯖꯧ ꯀꯩꯅꯣꯗꯤ ꯃꯄꯥꯟ ꯅꯥꯏꯕ ꯁꯥꯕꯖꯦ ꯅꯣꯡꯃꯗ ꯐꯖꯅ ꯇꯔꯦꯠ ꯅꯤꯄꯥꯥꯟꯒꯨꯝꯕꯖꯦ ꯁꯥꯕ ꯅꯨꯡꯉꯥꯏ ꯑꯗꯨꯒ ꯁꯗꯥꯒꯨꯝꯕꯖꯤꯗꯤ ꯑꯈꯣꯏꯒꯤ ꯈꯔ ꯇꯧꯔꯒꯖꯨ ꯐꯖꯅ ꯑꯗꯨꯝ ꯃꯩꯖꯦ ꯂꯦꯞꯇꯅ ꯂꯥꯛꯑꯒꯗꯤ ꯆꯥꯛ ꯏꯁꯤꯡ ꯂꯣꯏꯁꯜꯂꯒ ꯑꯗꯨꯝ ꯀꯣꯟ ꯃꯅꯥꯛ ꯆꯪꯉꯤꯒ ꯁꯥꯒꯤꯕ ꯑꯗꯨꯒ ꯌꯥꯆꯪꯕꯕꯨꯛ ꯁꯥꯕꯗ ꯑꯗꯨꯝ ꯁꯤꯖꯨ ꯃꯥꯄꯟ ꯇꯔꯥꯒꯨꯝꯕꯗꯤ ꯑꯗꯨꯝ ꯁꯥꯏꯌꯦꯕ ꯑꯗꯣ ꯈꯣꯏꯗꯤ ꯃꯤꯅ ꯑꯉꯥꯡꯒꯤ ꯍꯦꯜꯂꯕꯅꯤꯅ ꯐꯤꯁꯥ ꯉꯝꯗ꯭ꯔꯦ ꯑꯗꯣ ꯃꯤꯗꯤ ꯌꯥꯝ ꯌꯥꯝ ꯁꯥꯏꯗꯤ ꯍꯥꯏꯕꯅꯤ ꯃꯦꯆꯤꯟ ꯀꯣꯟꯖꯦ
ꯊꯥꯗꯔꯒ ꯁꯥꯕ ꯈꯣꯠꯄ ꯑꯃꯥꯏꯅ ꯏꯁꯥꯅ ꯇꯧꯖꯔ ꯁꯥꯕꯅ ꯈꯔ ꯀꯥꯟꯅꯕ ꯍꯦꯟꯕ꯭ꯔꯥ ꯅꯠꯇ꯭ꯔꯒ ꯂꯪ ꯊꯥꯗꯔꯛꯄꯖꯦ ꯁꯨꯒꯨꯝꯕꯅ ꯍꯦꯟꯕ ꯍꯦꯟꯕ꯭ꯔꯥ ꯀꯔꯝꯃꯥꯏ ꯇꯧꯏ
ꯑ ꯂꯪ ꯊꯥꯗꯕ ꯍꯥꯏꯖꯦ ꯃꯈꯜ ꯃꯈꯜ ꯂꯩꯌꯦꯕ ꯑꯈꯣꯏꯒꯤ ꯂꯪꯖꯦ ꯂꯧ ꯕꯤꯌꯣꯅ ꯑꯈꯣꯏꯅ ꯂ ꯍꯥꯏꯔꯦꯗꯅ ꯃꯤꯖꯤꯗ ꯑꯈꯣꯏꯒꯤ ꯐꯅꯦꯛ ꯂꯧꯈꯠꯀꯗꯕ ꯃꯤꯖꯤꯗꯥ ꯑꯗꯨꯒ ꯐꯅꯦꯛꯁꯦ ꯃꯣꯏꯅ ꯂꯣꯏ ꯂꯧꯈꯠ ꯆꯠꯈ꯭ꯔꯅꯤ ꯑꯗꯨꯗꯨꯒ ꯃꯥꯅ ꯂꯩꯕꯤꯔꯤꯕ ꯂꯪꯗꯨꯒꯤ ꯄꯩꯁꯥꯁꯦ ꯃꯥꯅ ꯀꯛꯈꯤꯗꯣꯏꯅꯦꯕ ꯑꯁꯤꯒꯤ ꯑꯁꯤꯒꯤ ꯃꯑꯣꯡ ꯑꯃ ꯂꯩꯔꯦ ꯑꯗꯨꯒ ꯂꯪꯗꯥ ꯊꯥꯗꯕꯅ ꯑꯩꯈꯣꯏꯒꯤ ꯐꯅꯦꯛꯁꯦ ꯇꯪꯈꯥꯏ ꯌꯦꯟꯅꯕꯒꯤ ꯑꯃꯁꯨ ꯂꯩꯌꯦꯕ ꯃꯥꯅ ꯂꯪꯁꯦ ꯃꯤꯁꯤꯅ ꯂꯪꯁꯦ ꯂꯣꯏ ꯂꯩꯕꯤꯔꯒꯅꯦ
ꯑꯥ
ꯑꯗꯨꯒ ꯐꯅꯦꯛ ꯁꯦ ꯍꯌꯦꯡ ꯄꯥꯊꯣꯛꯅꯔꯒ ꯇꯪꯈꯥꯏ ꯇꯪꯈꯥꯏ ꯌꯦꯟꯅꯕꯅ ꯍꯥꯏꯅꯕ ꯂꯩ ꯑꯗꯒꯤ ꯐꯅꯦꯛꯁꯦ ꯂꯪꯖꯥ ꯊꯥꯗꯔꯒ ꯐꯅꯦꯛ ꯅꯪꯒꯤ ꯑꯁꯥꯃꯟ ꯁꯨꯛ ꯑꯅ ꯈꯥꯏꯗꯣꯛꯄꯤꯔꯛꯄ ꯍꯥꯏꯇꯥꯔꯦ ꯁꯥꯔꯤꯕ ꯑꯩꯈꯣꯏꯒꯤ ꯑꯗꯨꯗꯨꯒ ꯑꯇꯩꯅ ꯃꯣꯏꯒꯤ ꯑꯣꯏꯈꯤꯕ ꯑꯗꯨꯃꯥꯏꯅ ꯃꯈꯜ ꯃꯈꯜ ꯂꯩꯌꯦꯕ ꯃꯥꯟꯗꯤ ꯃꯥꯟꯅꯗ꯭ꯔꯦ
ꯃꯈꯟ ꯃꯈꯜ ꯈꯔ ꯂꯩꯔꯤꯕꯀꯣ
ꯑꯝ
ꯍꯥꯏꯗꯤ ꯃꯄꯥꯟ ꯅꯥꯏꯕꯁꯤꯗꯤ ꯔꯦꯠꯁꯦ ꯍꯧꯖꯤꯛ ꯀꯌꯥꯃꯨꯛ ꯆꯠꯅꯔꯤ ꯑꯗꯒꯤ ꯍꯥꯏꯗꯤ ꯄꯣꯂꯤꯁꯇꯔ ꯑꯗꯩ ꯃꯥꯏꯁꯨ ꯍꯥꯏꯗꯤ ꯑ ꯋꯥꯟ ꯄ꯭ꯂꯥꯏ ꯀꯩꯀꯩꯅ ꯃꯌꯥꯝ ꯂꯩꯔꯤꯗꯅ ꯃꯄꯥꯟ ꯅꯥꯏꯕꯗꯁꯨ ꯑꯗꯒꯤ ꯑꯗꯨꯝꯕꯗꯗꯤ ꯍꯧꯖꯤꯛ ꯔꯦꯠꯁꯦ ꯀꯌꯥꯝ ꯀꯌꯥꯝ ꯆꯠꯅꯔꯤ
ꯃꯄꯥꯟ ꯅꯥꯏꯕꯁꯤ ꯃꯄꯥꯟ ꯂꯣꯜꯂꯛꯑꯀꯥꯟꯗꯅꯦ ꯋꯥꯟ ꯄ꯭ꯂꯥꯏꯗ ꯋꯥꯟ ꯂꯥꯏ ꯐꯦꯟꯕꯁꯦ ꯁꯤꯗ ꯃꯄꯥꯟ ꯀꯝꯄ꯭ꯌꯨꯇꯔꯗ ꯐꯨꯔꯀꯥꯟꯗ ꯀꯝꯄ꯭ꯌꯨꯇꯔꯗ ꯂꯣꯜꯂꯨꯔꯀꯥꯟ ꯊꯥꯗꯣꯔꯛꯄꯗ ꯂꯤꯁꯤꯡ ꯑꯃꯒ ꯆꯥꯝꯃ ꯆꯅꯤ ꯁꯨꯃꯥꯏꯅꯗꯤ ꯂꯧꯕꯅꯦ ꯑꯗꯣ ꯑꯩꯈꯣꯏ ꯗꯨꯝ ꯈꯪꯅꯕꯒꯨꯝꯕ ꯂꯩꯗꯅꯀꯣ ꯈꯔ ꯌꯦꯡꯊꯣꯛ ꯌꯦꯡꯁꯤꯟ ꯇꯧꯁꯤ ꯈꯣꯠꯁꯤ ꯌꯦꯡꯕꯤꯌꯣꯅ ꯍꯥꯏꯔꯒꯗꯤ ꯆꯃꯥꯄꯟ ꯌꯥꯡꯈꯩ ꯁ꯭ꯋꯥꯏ ꯂꯧꯕ ꯑꯗꯨꯝ ꯌꯥꯏ ꯂꯤꯁꯤꯡ ꯌꯧꯗ꯭ꯔꯒꯁꯨ ꯑꯗꯨꯒ ꯎꯨꯝ ꯂꯪꯁꯦ ꯃꯈꯜ ꯃꯈꯜꯅꯦ ꯐꯦꯜꯂꯤꯁꯦ ꯖꯤꯔꯣ ꯗꯁꯨ ꯂꯩꯔꯦ ꯋꯥꯟ ꯄ꯭ꯂꯥꯏꯗ ꯅꯠꯇꯕꯤꯒꯤ ꯖꯤꯔꯣꯗ ꯖꯤꯔꯣ ꯃꯌꯦꯛ ꯅꯥꯏꯕꯤꯁꯦ ꯁꯤꯁꯤꯗꯤ ꯑꯃꯨꯛ ꯀꯌꯥꯗ ꯊꯥꯕꯅꯣ ꯈꯪꯗ꯭ꯔꯦ ꯑꯩꯈꯣꯏꯗꯤ ꯑꯗꯨꯗꯤ ꯑꯃꯨꯛ ꯁꯥꯗꯕꯅꯤꯅ
ꯑꯣ ꯍꯣꯡꯗꯤ ꯍꯣꯡꯉꯝꯗꯣꯏꯔꯥ ꯑꯗꯨ ꯖꯦꯔꯣꯗ ꯖꯦꯔꯣ ꯑꯣꯏꯕꯁꯤꯅ ꯑꯃꯨꯛ
ꯑꯥ ꯖꯤꯔꯣꯗ ꯖꯤꯔꯣꯅ ꯈꯤꯇꯪ ꯇꯥꯔꯛꯀꯗ꯭ꯔꯥ ꯈꯪꯗꯦ ꯑꯣ ꯇꯥꯗꯧ ꯃꯥꯜꯂꯦ ꯃꯥꯅ ꯑꯗꯨꯒ ꯑꯃꯨꯛ ꯑꯇꯩ ꯑꯇꯩ ꯃꯨꯀꯥ ꯐꯦꯟꯕꯁꯨ ꯂꯩꯌꯦꯕ ꯂꯤꯁꯤꯡ ꯑꯍꯨꯝ ꯄꯤꯕ ꯑꯅꯤ ꯄꯤꯕ ꯂꯩꯌꯦꯕ
ꯑꯣ ꯑꯣ ꯑꯣ ꯐꯤꯒꯦ ꯁꯥꯕꯤ
ꯑꯥ ꯂꯩ ꯑꯗꯨꯁꯨ ꯑꯗꯨꯗꯤ ꯂꯤꯁꯤꯡ ꯑꯍꯨꯝꯃꯨꯛ ꯄꯤꯌꯦ ꯎꯝ
ꯄꯤ ꯍꯥꯏꯌꯦꯕ ꯍꯧꯖꯤꯛ ꯃꯥꯟꯕ ꯃꯌꯥꯝ ꯊꯣꯛꯂꯛꯑꯦ ꯗꯅꯀꯣ ꯈ꯭ꯋꯥꯡꯗ ꯁꯥꯕꯁꯤ ꯅꯠꯇꯕ ꯈ꯭ꯋꯥꯡ ꯁꯥꯕꯤ ꯃꯥꯟꯕꯁꯨ ꯌꯥꯝ ꯊꯣꯛꯂꯛꯑꯦꯕ ꯍꯧꯖꯤꯛꯀꯥꯟꯁꯦ ꯈꯨꯠꯁꯥ ꯍꯩꯕꯒꯤ ꯃꯇꯨꯡ ꯏꯟꯅ ꯍꯥꯏꯇꯥꯔꯦ ꯑ ꯑꯗꯒꯤ ꯃꯄꯥꯟ ꯃꯁꯤꯁꯨ ꯈꯨꯂꯣꯟꯁꯦ ꯍꯥꯟꯅ ꯑꯩꯈꯣꯏ ꯏꯄꯥ ꯏꯄꯨꯅ ꯆꯠꯅꯔꯝꯃꯤꯕ ꯈꯣꯏꯁꯦ ꯈꯛꯇꯪ ꯅꯠꯇꯕꯤꯗ ꯌꯥꯝ ꯂꯣꯟꯅꯔꯦ ꯍꯥꯏꯇꯥꯔꯦ ꯏꯁꯇꯥꯏꯜ ꯏꯁꯇꯥꯏꯜꯁꯦ ꯍꯧꯖꯤꯛꯀꯥꯟꯗꯤ
ꯃꯥꯟꯅꯦ ꯐꯖ ꯐꯖꯕ ꯃꯌꯥꯝ ꯂꯣꯟꯅꯔꯦ ꯈꯣꯏ ꯅꯠꯇꯕꯗ
ꯎꯨ ꯈꯣꯏ ꯅꯠꯇꯕ ꯃꯑꯣꯡꯁꯤꯗ ꯐꯖ ꯐꯖꯕ ꯃꯌꯥꯝ ꯂꯣꯟꯅꯔꯦꯕ ꯍꯧꯖꯤꯛꯀꯥꯟ
ꯎꯨꯝ ꯑꯗꯣ ꯃꯔꯨꯞ ꯃꯔꯨꯞꯀꯨꯝꯕ ꯇꯧ ꯍꯥꯏꯗꯤ ꯃꯔꯨꯞ ꯀꯨꯝꯕ ꯇꯧꯅꯤꯡꯕ ꯂꯩꯔꯁꯨ ꯍꯥꯏꯔꯛꯑꯣ ꯑꯗꯒꯤ ꯃꯔꯨꯝ ꯅꯠꯇꯕꯤꯒꯤ ꯑꯩꯈꯣꯏꯒꯤ ꯐꯅꯦꯛ ꯍꯥꯟꯅ ꯄꯤꯗꯕꯤꯔꯣ ꯑꯗꯨꯗꯨꯒ ꯐꯅꯦꯛ ꯍꯥꯟꯅ ꯌꯦꯟꯗꯕꯤꯔꯣ ꯑꯗꯨꯒ ꯄꯩꯁꯥ ꯀꯣꯟꯅ ꯀꯩꯅꯣ ꯀꯥꯖꯔꯛꯀꯦ ꯍꯥꯏꯕ ꯂꯩꯗꯅꯀꯣ ꯑꯗꯨꯝꯕꯁꯨ ꯑꯗꯨꯝ ꯌꯥꯅꯤꯑꯦꯕ ꯂꯩꯌꯦꯕ ꯑꯗꯨꯁꯨ ꯑꯗꯨꯝ ꯑꯩꯈꯣꯏ ꯑꯗꯨꯝ ꯊꯥꯗꯔꯛꯀꯦꯕ
ꯍꯥꯏꯗꯤ ꯑꯗꯨꯗꯤ ꯃꯦꯆꯤꯟꯒ ꯁꯥꯕꯁꯦ ꯈꯔꯗꯤ ꯑꯗꯨꯝ ꯐꯅꯦꯛꯀꯤ ꯑꯣꯏꯅꯗꯤ ꯃꯔꯨꯞ ꯁꯤꯡꯂꯨꯞꯀꯤ ꯑꯣꯏꯅꯗꯤ ꯑꯗꯨꯝ ꯍꯣꯡꯕ ꯆꯤꯡꯉꯦꯅꯦꯀꯣ ꯍꯥꯏꯗꯤ ꯋꯥ ꯍꯥꯏꯗꯤ ꯁꯗꯥꯁꯦ ꯍꯧꯖꯤꯛ ꯀꯥꯟ ꯀꯣꯟ ꯑꯆꯨꯝꯕꯗꯗꯤ ꯁꯥꯔꯝꯗꯧ ꯃꯥꯟꯗ꯭ꯔꯦ ꯆꯨꯝꯅꯒꯤ ꯏꯄꯥ ꯏꯄꯨꯒꯤ ꯊꯥꯏꯅ ꯂꯩꯔꯝꯕ ꯎꯒꯤ ꯀꯣꯟꯁꯤ ꯁꯤꯗꯗꯤ ꯀꯥ ꯍꯦꯟꯅ ꯁꯥꯟꯅꯔꯝꯗꯧ ꯃꯥꯟ
ꯎꯒꯤ ꯀꯣꯟꯗꯗꯤ ꯑꯥ ꯁꯥꯗ꯭ꯔꯦ ꯑꯗꯨꯗꯤ ꯁꯥꯟꯅꯗ꯭ꯔꯦ ꯃꯄꯥꯟ ꯍꯛꯄꯤ ꯉꯥꯛꯇ ꯁꯥꯟꯅꯔꯦ ꯍꯧꯖꯤꯛꯇꯤ ꯁꯥꯗꯥꯁꯦ ꯑꯝꯇ ꯁꯥꯟꯅꯗ꯭ꯔꯦ ꯍꯧꯖꯤꯛꯇꯤ ꯃꯦꯆꯤꯟ ꯀꯣꯟꯗꯅꯦꯕ ꯁꯗꯥ ꯁꯥꯟꯅꯩꯁꯤꯅ
ꯑꯣ
ꯑꯗꯨꯒ ꯃꯌꯦꯛ ꯅꯥꯏꯕꯁꯤꯁꯨ ꯃꯦꯆꯤꯟ ꯀꯣꯟꯗ ꯁꯥꯕ ꯌꯥꯏ ꯑꯗꯨꯒ ꯎꯒꯤ ꯀꯣꯟꯗꯁꯨ ꯃꯌꯦꯛ ꯅꯥꯏꯕꯁꯨ ꯌꯥꯏꯑꯦꯕꯀꯣ ꯑꯗꯨꯒ ꯃꯄꯥꯟ ꯍꯛꯄꯤꯒꯤ ꯑꯣꯏꯅꯗꯤ ꯃꯦꯆꯤꯟ ꯀꯣꯟꯗ ꯁꯨꯡꯁꯥ ꯁꯥꯕ ꯌꯥꯗ꯭ꯔꯦ
ꯑꯣ ꯑꯗꯨꯒ ꯍꯥꯏꯗꯤ ꯄꯥꯕ ꯊꯥꯕꯁꯦ ꯍꯥꯏꯗꯤ ꯍꯧꯖꯤꯛ ꯃꯄꯥꯟ ꯅꯥꯏꯕꯁꯦ ꯁꯦ ꯍꯧꯖꯤꯛ ꯑꯣꯏꯅ ꯇ꯭ꯔꯦꯟꯗꯤꯡ ꯑꯣꯏꯅ ꯍꯥꯏꯁꯦ ꯎꯒꯤ ꯀꯣꯟꯗꯁꯨ ꯁꯥꯕ ꯌꯥꯏꯅ ꯑꯗꯨꯒ ꯃꯦꯆꯤꯟꯗꯁꯨ ꯁꯥꯕ ꯌꯥꯏ ꯍꯥꯏꯕꯅꯤꯅꯅꯦ ꯄꯥꯕ ꯊꯥꯕꯩꯁꯤꯗꯤ ꯑꯗꯨꯝ ꯆꯞ ꯃꯥꯟꯅꯕ꯭ꯔꯥ
ꯑꯥ ꯃꯥꯟꯅꯩꯌꯦ ꯑꯈꯣꯏ ꯑꯩꯈꯣꯏꯅ ꯃꯤꯆꯤꯟ ꯀꯣꯟꯒꯤꯁꯨ ꯅꯨꯡꯉꯥꯏꯕ ꯑꯃ ꯍꯥꯏꯔꯗꯤꯅꯦ ꯑꯩꯈꯣꯏꯅ ꯐꯅꯦꯛ ꯁꯦꯠ ꯄꯥꯔꯦ ꯍꯥꯏꯔꯒꯁꯨ ꯊꯥꯍꯟꯕ ꯌꯥꯏꯑꯦꯕ ꯑꯗꯒꯤ ꯐꯅꯦꯛꯁꯦ ꯌꯥꯝ ꯊꯥꯔꯛꯑꯦ ꯍꯥꯏꯔ ꯍꯥꯏꯔꯒꯁꯨ ꯄꯥꯍꯟꯕ ꯌꯥꯢ ꯌꯥꯏꯑꯦꯕ
ꯎꯝ
ꯊꯥꯡꯒꯠꯄ ꯊꯥꯡꯗꯕꯅ ꯃꯥꯒꯤ ꯆꯥꯡꯗꯣ ꯌꯦꯡꯉꯒ ꯑꯗꯨꯝ ꯌꯥꯥꯎꯋꯦꯅ ꯊꯥꯡꯗ ꯑꯗꯨꯝ ꯁꯦꯝꯃꯦ ꯁꯦ ꯑꯗꯨꯗꯨ ꯑꯗꯨ ꯌꯦꯡꯉꯒ ꯊꯥꯡꯗꯔꯤꯅꯦꯕ ꯀꯌꯥꯝ ꯊꯥꯔꯤꯅꯣ ꯀꯌꯥꯝ ꯄꯥꯔꯤꯅꯣ ꯁꯤꯒꯤ ꯆꯥꯡꯗ ꯌꯥꯔꯅꯤꯅ ꯈꯜꯂꯒ ꯊꯝꯗꯣꯏꯅꯦꯕ ꯑꯈꯣꯏꯅ ꯄꯥꯃꯜꯂꯒꯁꯨꯨ ꯑꯈꯣꯢꯗꯁꯨ ꯑꯗꯩ ꯄꯥꯃꯜꯂꯒꯁꯨ ꯃꯤꯅ ꯑꯃꯨꯛ ꯄꯥꯝꯃꯣꯏꯗꯣꯏꯅꯤꯗꯅ ꯑꯗꯨꯗꯨꯅ ꯑꯅꯤꯃꯛ ꯌꯥꯅꯕ ꯃꯤꯁꯨ ꯂꯩꯗꯣꯏꯅꯤ ꯃꯤꯁꯨ ꯑꯄꯥꯝ ꯄꯥꯝꯗ ꯌꯦꯡꯉꯒ ꯈꯟꯗꯣꯏꯅꯤꯅ ꯑꯗꯩ ꯑꯩꯈꯣꯏꯁꯨ ꯌꯣꯜꯂꯤꯕ ꯀꯧꯕꯅꯤꯅ ꯈꯔ ꯌꯦꯡꯅ ꯌꯦꯡꯅꯕ ꯍꯥꯏꯇꯥꯔꯦꯅꯦ
ꯑꯣ ꯑꯗꯒꯤ ꯎꯝ ꯎꯝ ꯀꯩꯅꯣꯁꯦ ꯃꯔꯨꯞꯀꯤ ꯑꯣꯏꯅ ꯂꯧꯕꯗꯤ ꯈꯔꯗꯤ ꯇꯥꯔꯅꯤꯀꯣ ꯑꯗꯨꯗꯤ ꯃꯔꯨꯞ ꯀꯩꯀꯥꯒꯤ ꯂꯧꯕꯗ
ꯃꯔꯨꯞ ꯃꯔꯨꯞꯀꯤꯅ ꯑꯃꯨꯛ ꯃꯔꯨꯞ ꯑꯣꯏꯅ ꯂꯧꯔꯗꯤ ꯄꯩꯁꯥ ꯑꯣꯏꯅ ꯄꯤꯔꯒ ꯂꯩꯕꯁꯦ
ꯎꯝ
ꯁꯤꯅ ꯑꯃꯨꯛ ꯈꯔ ꯍꯣꯡꯒꯅꯦꯕ ꯑꯗꯨ ꯃꯔꯨꯞ ꯀꯤ ꯑꯣꯏꯅ ꯗꯥꯏꯔꯦꯛ ꯇꯧꯒꯦ ꯍꯥꯏꯔꯒꯅ ꯑꯃꯨꯛ ꯍꯦꯜꯂꯛꯇꯣꯏꯅꯦꯕ ꯃꯔꯨꯞ ꯅ ꯑꯃꯨꯛ ꯍꯦꯟꯗꯣꯏ
ꯑꯣ ꯃꯣꯏꯒꯤ ꯐꯤꯛꯁ ꯐꯤꯛꯁꯇꯣ ꯄꯤꯗꯣꯏꯅꯤꯅ
ꯑꯗꯒꯤ ꯎꯝ ꯑꯗꯨꯒ ꯀꯩꯅꯣ ꯇꯧꯕ ꯍꯧꯖꯤꯛꯀꯤ ꯐꯩ ꯍꯥꯟꯅ ꯍꯥꯏꯗꯣ ꯑꯗꯨꯁꯨ ꯈꯔ ꯍꯦꯜꯂꯛꯀꯅꯤ
ꯎꯝ
ꯄꯩꯁꯥ ꯑꯩꯈꯣꯏꯅ ꯍꯥꯟꯅ ꯄꯤꯗꯕꯤꯗ ꯐꯅꯦꯛꯁꯤ ꯍꯥꯟꯅ ꯄꯤꯗꯣꯢꯅꯤ
ꯌꯦꯟꯊꯣꯛꯑꯦꯗꯅ ꯎꯝ ꯑꯄꯥꯝ ꯑꯄꯥꯝꯕ ꯂꯣꯏ ꯈꯟꯕ ꯌꯥꯏꯑꯕ ꯎꯝ ꯁꯤ ꯄꯥꯝꯃꯤ ꯁꯤ ꯄꯥꯝꯃꯤ ꯑꯗꯒꯤ ꯑꯅꯤ ꯑꯍꯨꯝ ꯌꯦꯟꯊꯣꯛ ꯍꯟꯗꯁꯤ ꯍꯥꯏꯔꯥ ꯅꯠꯇ꯭ꯔꯒ ꯑꯃꯃꯝ ꯈꯛꯇ ꯌꯦꯟꯊꯕꯤ ꯇꯧꯁꯤ ꯍꯥꯏꯔꯅ ꯍꯥꯏꯗꯤ ꯎꯝ ꯑꯗꯒꯤ ꯊꯥꯒꯤꯗꯨꯗꯤ ꯍꯥꯏꯅꯕꯩ ꯃꯈꯥ ꯄꯣꯜꯂꯦꯗꯅ ꯑꯗꯨꯗꯨꯒ ꯃꯆꯨ ꯃꯁꯥꯅ ꯈꯜꯂ ꯑꯄꯥꯝ ꯄꯥꯝꯕꯗꯨ ꯑꯗꯨꯒ ꯅꯣꯡꯃꯗꯨꯗ ꯑꯗꯨꯝ ꯄꯨꯂꯞ ꯌꯦꯟꯗꯔꯁꯨ ꯌꯥꯔꯦ ꯑꯗꯨꯗꯨ ꯊꯥꯒꯤ ꯑꯣꯢꯅ ꯇꯧꯔꯁꯨ ꯌꯥꯔꯦ ꯊꯥꯒꯤ ꯑꯣꯏꯔꯒ ꯑꯃꯨꯛ ꯀꯤ ꯇꯥꯏꯞꯇ ꯑꯣꯟ ꯌꯦꯟꯗꯕꯤꯒꯤꯗꯣ ꯄꯥꯝꯗꯦ ꯍꯥꯏꯔꯒꯅ ꯅꯣꯡ ꯃꯗ ꯄꯨꯂꯞ ꯌꯦꯟꯊꯔꯁꯨ ꯌꯥꯔꯦ ꯃꯌꯥꯝꯗꯩ ꯑꯄꯥꯝꯕꯗꯣ ꯈꯜꯂꯒ ꯑꯗꯨꯗꯨꯒ ꯄꯩꯁꯥꯗꯣ ꯀꯣꯟ ꯇꯞꯅ ꯗꯦꯠꯇꯨꯃ ꯂꯦꯞꯄ
ꯑꯣ ꯃꯆꯨꯒꯤꯗꯤ ꯑꯍꯥꯟꯕꯒꯤꯀꯣ ꯑꯁꯥꯕꯗꯣ ꯑꯗꯨꯝ ꯃꯆꯨ ꯑꯃ ꯍꯥꯟꯅ ꯄꯤꯔꯒ ꯃꯊꯪ ꯃꯊꯪ ꯁꯥꯔꯛ ꯃꯆꯨ ꯃꯆꯨꯗꯣ ꯑꯣꯟꯊꯣꯛꯅꯒꯤꯕꯩ ꯋꯥꯅꯦꯕꯀꯣ
ꯑꯦ ꯑꯥ ꯑꯗꯨꯃꯥꯏꯅ ꯅꯠꯇ꯭ꯔꯖꯨꯅꯦ ꯍꯧꯖꯤꯛ ꯁꯤꯗ ꯂꯩꯔꯤꯕ ꯅꯦ ꯀꯩꯖꯦ ꯃꯆꯨ ꯑꯃꯈꯛꯇꯒꯤ ꯅꯠꯇꯦꯕ ꯃꯆꯨ ꯃꯆꯨ ꯉꯥꯛꯇꯅꯦꯕ ꯕ꯭ꯔꯥ ꯐꯖ ꯐꯖꯕ ꯉꯥꯛꯇꯅꯦꯕ ꯃꯈꯜ ꯁꯨꯔꯦꯕ ꯃꯆꯨ ꯂꯧꯗꯕ ꯑꯝꯇ ꯌꯥꯎꯗ꯭ꯔꯦꯕ ꯑꯗꯒꯤ ꯑꯄꯥꯝꯕ ꯈꯜ ꯐꯅꯦꯛꯁꯦ ꯑꯗꯨꯝ ꯄꯨꯔꯣꯑꯣ ꯃꯁꯤꯡ ꯃ ꯃꯁꯤꯡ ꯍꯥꯏꯗꯤ ꯍꯣꯏꯅꯦ ꯑꯃ ꯍꯥꯏꯔꯛꯑꯅꯤ ꯍꯣꯏ ꯑ ꯑꯄꯥꯝꯕ ꯃꯆꯨ ꯈꯜꯂꯧꯕ ꯌꯥꯏꯌꯦꯕ ꯍꯥꯏꯅꯣ ꯑꯗꯒꯤ ꯑꯥ ꯄꯩꯁꯥ ꯍꯨꯟꯒꯠꯄ ꯃꯇꯝꯖꯤꯅ ꯁꯤꯗ ꯑꯣꯏꯔꯖꯦꯅ ꯍꯧꯖꯤꯛꯀꯤꯁꯤꯅ ꯍꯥꯟꯅ ꯑꯄꯥꯝ ꯄꯥꯝꯕ ꯃꯤꯒꯩꯖꯦ ꯑꯄꯥꯝꯕꯖꯦ ꯂꯣꯏ ꯈꯜꯂꯟꯗꯣꯏꯅꯦꯕ ꯑꯗꯨꯖꯨ ꯌꯥꯏ ꯑꯗꯣ ꯂꯩꯔꯗꯤ ꯑꯗꯨꯝ ꯍꯥꯏꯔꯑꯣ ꯈꯣꯏ ꯑꯗꯨꯝ ꯄꯨꯔꯛꯀꯦ ꯑꯗꯨꯗꯨꯒ ꯇꯧꯅꯞ ꯅꯣꯏꯗꯤ ꯀꯩ ꯀꯩ ꯍꯣꯠꯅꯔꯤꯒꯦ ꯍꯧꯖꯤꯛꯁꯦ